ꯑꯣ ꯀꯩꯩꯗꯧꯔꯝꯃꯤꯅꯣ
ꯁꯨꯝ ꯍꯤꯞꯄꯝꯕꯅꯦ ꯅꯪꯗꯤ
ꯑꯩꯖꯨ ꯁꯥꯏꯌꯦꯅ ꯑꯃꯨꯛ ꯍꯤꯞꯄꯝꯃꯦ ꯍꯧꯖꯤꯛ ꯅꯣꯡ ꯑꯃꯨꯛ ꯃꯪꯖꯤꯜꯂꯛꯑꯦ
ꯑꯣ ꯅꯣꯏꯔꯣꯝꯒꯤ ꯉꯔꯥꯡ ꯉꯍꯥꯟ ꯅꯣꯡ ꯇꯥꯕꯒ ꯌꯥꯎꯕ꯭ꯔꯣ
ꯉꯔꯥꯡ ꯉꯍꯥꯟ ꯈꯔ ꯇꯥꯏꯌꯦ ꯌꯥꯝ ꯀꯟꯅ ꯇꯥꯕꯗꯤ ꯅꯠꯇꯦꯗ
ꯑꯣ
ꯉꯍꯥꯟꯒꯤꯅ ꯎꯝ
ꯁꯨꯛꯇꯥ ꯇꯥꯔꯛꯎ ꯌꯥꯗ꯭ꯔꯦꯅꯦꯍꯦ ꯅꯪꯕꯣ
ꯎꯝ ꯑꯈꯣꯏꯖꯨ ꯂꯧꯗꯣ
ꯑꯥ
ꯇꯨꯔꯦꯟꯒ ꯂꯣꯏꯅꯃꯛ ꯀꯪꯉꯦ ꯑꯗꯣ ꯖꯦ ꯁꯤ ꯕꯤ ꯇꯧꯔꯒ ꯀꯣꯠꯍꯜꯂꯒ ꯁꯦꯡꯗꯣꯛꯍꯟꯅꯦꯅ ꯂꯨꯄꯥ ꯆꯅꯤ ꯆꯅꯤ ꯈꯥꯏꯅꯩ ꯑꯗꯣ ꯂꯧ ꯈꯔ ꯈꯔ ꯍꯧꯕ ꯍꯧꯗꯣꯔꯦ
ꯑꯣ ꯀꯦꯅꯦꯜꯗꯣ
ꯑꯥ ꯑꯥ ꯀꯦꯅꯦꯜ ꯅꯠꯇꯦ ꯑꯩꯈꯣꯏꯗ ꯈꯣꯡꯕꯥꯟꯅꯦꯕꯀꯣ ꯈꯣꯡꯕꯥꯟꯗꯣ ꯑꯈꯣꯏꯗꯤ ꯇꯨꯔꯦꯟꯗꯒꯤ ꯁꯤꯖꯤꯟꯅꯕꯅꯦꯕ ꯂꯧꯒꯤ ꯏꯁꯤꯡꯖꯦ ꯑꯗꯣ ꯇꯨꯔꯦꯜꯗꯣ ꯑꯥ ꯇꯨꯔꯦꯜꯗꯣ ꯊꯤꯡꯉꯒ ꯃꯇꯦꯛ ꯑꯝ ꯊꯤꯡꯉꯒ ꯏꯁꯤꯡꯗꯣ ꯂꯧꯈꯣꯡꯗꯣ ꯇꯥꯍꯜꯂꯒ ꯆꯦꯜꯍꯜꯂꯛꯄꯩ ꯋꯥꯅꯤꯗ
ꯑꯣ ꯍꯟꯗꯛꯇꯤ ꯂꯧ ꯎꯕ ꯈꯔ ꯋꯥꯗꯧꯔꯤ ꯏꯁꯤꯡ ꯇꯥꯡꯗꯧ ꯃꯥꯜꯂꯤ
ꯇꯥꯡꯅꯤ ꯇꯥꯡꯅꯤ ꯍꯧꯖꯤꯛꯀꯥꯟꯖꯦ ꯂꯧꯖꯦ ꯄꯨꯔꯥ ꯎꯕ ꯉꯝꯗꯕꯒꯤ ꯐꯤꯕꯝ ꯂꯥꯛꯇꯣꯔꯦꯅꯦ
ꯎꯝ ꯅꯣꯡꯖꯦ ꯌꯦꯡꯉꯨꯅꯦ ꯅꯪꯕꯣ ꯃꯪꯉ ꯃꯪꯉ ꯑꯗꯨꯝ ꯃꯥꯡꯉ ꯇꯣꯛꯇ꯭ꯔꯣ
ꯃꯥꯅꯦ ꯇꯥꯕꯗꯤ ꯇꯥꯗꯕ
ꯁꯨꯛꯇꯥ ꯇꯥꯗꯦꯃꯦ ꯅꯪꯕꯣ ꯍꯨꯖꯤꯛ ꯍꯟꯗꯛ ꯊꯥꯖꯤꯒꯤ ꯖꯨꯟ ꯖꯨꯟ ꯍꯥꯏꯕ ꯊꯥꯗꯨꯗ ꯇꯥꯒꯗꯕꯅꯤ ꯇꯥꯗ꯭ꯔꯦ ꯖꯨꯂꯥꯏ ꯌꯧꯁꯜ ꯂꯦ ꯖꯨꯂꯥꯏꯗꯨꯗꯖꯨ ꯍꯧꯖꯤꯜꯂꯛꯄꯖꯤꯗꯖꯨ ꯑꯀꯟꯕ ꯄꯥꯎꯗꯗꯤ ꯅꯣꯡ ꯅꯤꯅꯤꯁꯤꯗ ꯑꯀꯟꯕ ꯅꯣꯡ ꯆꯨꯔꯕ ꯌꯥꯏ ꯀꯥꯏꯅꯒ ꯍꯥꯏꯔꯦ ꯍꯧꯖꯤꯛ ꯇꯥꯗꯦ ꯍꯥꯏꯕ
ꯎꯝ ꯑꯗꯣ ꯏꯁꯤꯡꯁꯦ ꯐꯖꯅ ꯀꯦꯅꯦꯜꯒꯨꯝꯕ ꯇꯧꯒꯔꯗꯤꯀꯣ ꯆꯤꯡꯃꯤ ꯗꯕꯟ ꯀ꯭ꯔꯣꯞꯄꯤꯡꯒ ꯇꯧꯅꯩꯗ ꯂꯧ ꯑꯅꯤꯔꯛ ꯂꯣꯛꯅꯕ ꯍꯟꯗꯛ ꯃꯔꯣꯟ ꯑꯃ ꯂꯣꯛꯅꯕ ꯂꯣꯏꯈ꯭ꯔꯦ ꯅꯤꯡꯊꯝꯊꯥ ꯃꯇꯝꯒꯤꯗ ꯑꯃꯨꯛ ꯂꯧꯅꯈꯤꯕꯗꯣ
ꯑꯥ
ꯑꯗꯨꯒ ꯍꯧꯖꯤꯛ ꯑꯩꯈꯣꯏ ꯏꯃꯥꯟꯅꯕꯒꯩ ꯌꯥꯏꯔꯤꯄꯣꯛꯀꯤ ꯁꯤꯐꯥꯏ ꯂꯩꯀꯥꯏ ꯀꯦꯟꯅꯦꯟ ꯂꯩꯕ ꯑꯗꯨꯋꯥꯏꯗꯗꯤ ꯂꯧ ꯑꯃꯨꯛꯀ ꯂꯣꯛꯅꯕ ꯂꯣꯏꯔꯦꯌꯦ
ꯑꯣ ꯑꯗꯣꯒꯤ ꯀꯦꯅꯦꯟ ꯂꯥꯛꯄꯗꯣ ꯑꯩꯈꯣꯏꯔꯣꯝ ꯗ ꯀꯦꯅꯦꯟ ꯂꯥꯛꯇꯅ ꯏꯁꯤꯡ ꯂꯥꯛꯇꯦꯕꯀꯣ
ꯎꯝ
ꯑꯗꯨ ꯏꯁꯤꯡ ꯐꯖꯅ ꯂꯣꯏꯅ ꯑꯗꯨ ꯃꯐꯝꯗꯣ ꯊꯥꯖꯤꯜꯂꯒ ꯂꯧ ꯍꯧꯋꯦꯕ
ꯎꯝ
ꯗꯕꯜ ꯒ꯭ꯔꯣꯞ ꯐꯧ ꯑꯗꯨꯝ ꯐꯖꯅ ꯊꯣꯛꯅꯈꯤꯌꯦ ꯌꯥꯝ ꯊꯣꯛꯄꯃꯛ ꯅꯠꯇ꯭ꯔꯁꯨ ꯑꯗꯨꯝ ꯀꯣ
ꯎꯝ ꯐ꯭ꯔꯤꯗ ꯃꯥꯡꯍꯟꯗꯣꯏ ꯁꯛꯄꯨꯗꯤ ꯑꯗꯨꯅ ꯐꯩꯗ
ꯎꯝ ꯑꯗꯨꯒ ꯎꯆꯦꯛꯇꯤꯅꯦ ꯃꯔꯥꯡ ꯀꯥꯏ ꯇꯥꯏ ꯍꯥꯏꯗꯤ
ꯀꯥꯏꯅꯤ ꯀꯥꯏꯅꯤ ꯃꯇꯝ ꯅꯠꯇꯕꯅꯤꯅꯀꯣ
ꯃꯇꯝ ꯅꯠꯇꯕꯅꯤꯅ ꯑꯍꯥꯡꯕ ꯃꯇꯝꯗ ꯐꯧꯗꯨꯅ ꯃꯨꯜꯂꯜꯑꯀꯥꯟꯗꯅꯦ ꯎꯔꯤꯠꯁꯦ ꯎꯔꯤꯠ ꯍꯥꯏꯗꯣꯏꯔꯥ ꯑꯩꯈꯣꯏꯒꯤ ꯎꯆꯦꯛ ꯃꯆꯥ ꯄꯤꯛꯇ꯭ꯔꯨ ꯁꯝꯕꯜꯗꯒ ꯂꯩꯕꯗꯣ
ꯑꯥ
ꯑꯗꯨꯗꯣ ꯌꯥꯝ ꯂꯥꯛꯑꯒ ꯐꯧ ꯌꯥꯝ ꯇꯨꯞꯄꯦꯕ ꯑꯗꯨ ꯎꯔꯤꯠꯇꯣ ꯍꯦꯛ ꯐꯥꯔꯨꯕꯗꯅꯦ ꯀꯩꯅꯣ ꯇꯧꯗꯣꯏ ꯎꯔꯤꯠꯁꯦ ꯐꯥꯕ ꯌꯥꯗꯦꯕ ꯃꯣꯏ ꯁꯥꯊꯤꯕꯩ ꯆꯥꯡꯁꯦ ꯑꯃ ꯑꯅꯤ ꯐꯥꯔ ꯂꯩꯈꯤꯕꯁꯦ ꯅꯣꯡꯉꯥꯜꯂꯒ ꯎꯔꯤꯠꯇ ꯄꯨꯟꯅꯝ ꯄꯨꯔꯛꯒ ꯆꯥꯊꯣꯛꯄ ꯍꯥꯏꯇꯥꯔꯦ ꯂꯧꯗꯣ ꯁꯥꯊꯤꯕꯅꯤ
ꯎꯝ ꯀꯔꯤ ꯃꯊꯦꯜ ꯆꯥꯈ꯭ꯔꯕ
ꯑꯩꯈꯣꯏ ꯉꯁꯤꯗꯤ ꯀꯩꯅꯣ ꯇꯧꯕ ꯆꯥꯏ ꯍꯋꯥꯏ ꯊꯣꯡꯕ ꯑꯃꯒ ꯀꯥꯡꯃꯦꯠ ꯑꯃꯒ ꯆꯥꯔꯦ ꯅꯪꯗꯤ
ꯑꯩ ꯁꯧꯒ꯭ꯔꯤ ꯑꯃꯒ ꯃꯣꯔꯣꯝ ꯃꯦꯞꯄ ꯑꯃꯒꯥ ꯆꯥꯏꯌꯦ
ꯑꯣ ꯏꯃꯅꯥ ꯊꯣꯡꯉꯤꯔꯣ
ꯑꯩꯅ ꯊꯣꯡꯉꯦ ꯑꯩꯈꯣꯏ ꯃꯥꯥꯗꯣ ꯃꯤꯒꯤ ꯐꯤ ꯈꯔ ꯑꯩꯈꯣꯏ ꯃꯥꯗꯣ ꯐꯤ ꯁꯥꯏꯕ
ꯑꯥ
ꯑꯗꯣ ꯃꯤꯒꯤ ꯐꯤ ꯈꯔ ꯄꯤꯒꯗꯕ ꯂꯩꯅ ꯑꯗꯨꯗ ꯃꯥ ꯁꯥꯖꯔꯖꯥꯅꯨ ꯑꯩꯅ ꯑꯣꯏꯅꯥ ꯆꯥꯛꯇꯨ ꯂꯣꯏꯁꯤꯟꯕꯤꯔꯒꯦꯅ ꯑꯩꯅ ꯂꯣꯏꯁꯤꯟꯕꯤꯔꯕ
ꯑꯣ ꯐꯤꯗꯤ ꯀꯔꯤꯒ
ꯑꯩꯈꯣꯏ ꯑꯅꯤꯈꯛ ꯐꯤꯁꯦ ꯐꯅꯦꯛꯅꯤꯗ ꯑꯩꯈꯣꯏ ꯑꯅꯤꯈꯛ ꯆꯥꯕꯅꯤꯅ ꯀꯩꯁꯨ ꯀꯨꯏꯗꯦꯗ ꯆꯥꯛ ꯊꯣꯡꯕ
ꯎꯝ ꯍꯣꯏꯗ ꯃꯤ ꯌꯥꯝ ꯌꯥꯝꯗ꯭ꯔꯕꯅꯤꯅ ꯀꯩꯗꯧꯗꯣꯏꯅꯣ ꯔꯥꯏꯁ ꯀꯨꯀꯔꯗ ꯆꯥꯛ ꯊꯥꯡꯒꯠꯈ꯭ꯔꯅꯤ ꯑꯗꯣ ꯏꯟꯖꯥꯡ ꯊꯣꯡꯕꯕꯨꯗꯤ ꯀꯌꯥꯝ ꯀꯨꯏꯗꯣꯏꯅꯣ ꯁꯧꯒꯔꯤ ꯊꯣꯡꯕꯕꯨ ꯅꯠꯇ꯭ꯔꯣ
ꯃꯥꯅꯦ ꯑꯗꯣ ꯑꯩꯗ ꯑꯃꯨꯛ ꯁꯝꯖꯟꯒꯤꯁꯦ ꯉꯥꯔꯤ ꯑꯃꯨꯛ ꯊꯛ ꯉꯥꯟꯁꯤꯟꯈ꯭ꯔꯒ ꯌꯦꯔꯨꯝ ꯍꯧ ꯂꯣꯏꯁꯤꯟꯕ
ꯑꯣꯝ
ꯑ ꯃꯣꯔꯣꯛ ꯃꯦꯠꯂꯒ ꯃꯍꯤ ꯇꯧꯔꯒ ꯑꯗꯨꯃꯥꯏꯅ ꯆꯥꯕ꯫
ꯎꯝ꯫
ꯑꯗꯨꯃꯥꯏꯅ ꯇꯧꯕꯁꯨ ꯌꯥꯎꯋꯦ ꯕꯣꯟ ꯌꯦꯡꯗ꯭ꯔꯣ꯫
ꯕꯣꯟ ꯌꯦꯡꯉꯦ ꯉꯔꯥꯡ꯫ ꯅꯍꯥꯟ ꯕꯣꯟ ꯑꯍꯤꯡꯗꯒ ꯅꯨꯡꯉꯥꯏ ꯅꯨꯡꯉꯥꯏꯕ ꯅꯣꯡꯉꯥꯜꯂꯝꯗꯥꯏ ꯇꯥꯏꯗꯅ꯫
ꯑꯗꯨꯅꯦ꯫
ꯑꯗꯨꯒꯤ ꯇꯨꯝꯗꯕꯒꯤ ꯏꯁꯥꯁꯦꯕꯨ ꯐꯖꯅ ꯋꯥꯔꯦꯍꯦ ꯃꯤꯠ ꯀꯥꯥꯁꯦ ꯆꯤꯛꯇꯅ ꯉꯔꯥꯡꯗꯤꯦ ꯑꯩ ꯇꯨꯝꯃꯕꯅꯤ꯫
ꯎꯝ ꯕꯣꯜ ꯂꯣꯏꯕꯗ ꯃꯤ ꯗꯣꯛꯇꯔꯗ ꯃꯔꯨꯞ ꯑꯃ ꯆꯦꯛꯑꯞ ꯆꯠꯇꯕ ꯌꯥꯔꯣꯏ꯫
ꯁꯣꯏꯗ꯭ꯔꯕꯅꯤ ꯇꯨꯝꯕ ꯆꯥꯕ ꯀꯩꯅꯣ ꯇꯧꯕꯒꯤ꯫ ꯑꯗꯣ ꯍꯟꯗꯛ ꯕꯣꯟꯁꯦ ꯇꯥꯡ ꯀꯌꯥꯗ ꯂꯣꯏꯗꯣꯏꯅꯣ ꯇꯔꯥꯃꯄꯜ ꯁ꯭ꯋꯥꯏꯗꯔ꯫
ꯑꯗꯨꯋꯥꯏꯗ ꯂꯣꯏꯗꯣꯏꯅꯦ ꯃꯣꯏꯁꯦ꯫ ꯍꯧꯖꯤꯛ ꯉꯁꯤꯗꯒꯤ ꯔꯥꯎꯟ ꯑꯣꯐ ꯁꯤꯛꯁꯇꯤꯟ ꯑꯃꯨꯛ ꯁꯥꯟꯅꯕ ꯍꯧꯔꯅꯤꯗꯅ꯫
ꯑꯥ꯫
ꯍꯣꯔꯦꯟ ꯇꯔꯥ ꯃꯈꯥꯏꯗ꯫ ꯀꯅꯥꯗꯥꯒ ꯃꯣꯔꯣꯀꯣꯒ ꯂꯩꯕꯅꯦ ꯑꯗꯨ ꯍꯧꯔꯃꯤꯅ ꯀꯩꯁꯨ ꯀꯨꯏꯔꯔꯣꯏꯗ꯫
ꯎꯝ꯫ ꯑꯍꯥꯟꯕ ꯂꯤꯛ ꯂꯥꯎꯟ ꯁꯥꯟꯅꯕ ꯂꯣꯏꯈ꯭ꯔꯦ ꯊꯥꯔꯇꯤ ꯇꯨ ꯁꯥꯟꯅꯕ ꯔꯦ ꯁꯤꯛꯁꯇꯤꯟ ꯑꯃꯨꯛ ꯉꯁꯤꯗꯒꯤ ꯍꯧꯗꯣꯏꯅꯦꯕꯀꯣ꯫
ꯑꯥ ꯍꯣꯔꯦꯟꯗꯒꯤ꯫
ꯎꯝ ꯍꯣꯔꯦꯟ ꯀꯅꯥ ꯀꯅꯥ ꯃꯦꯠꯁ ꯂꯩꯒꯦ ꯑꯩ ꯈꯪꯗ꯭ꯔꯤꯅꯦ ꯉꯁꯤꯒꯤꯗꯤ ꯌꯦꯡꯉ
ꯑꯩ ꯑꯉꯟꯕꯒꯤ ꯇꯔꯥ ꯃꯈꯥꯏꯒꯤ ꯀꯅꯥꯗꯥꯒ ꯃꯣꯔꯣꯛꯀꯣꯒꯗꯣ ꯑꯗꯨꯈꯛ ꯈꯪꯉꯦ ꯑꯇꯩꯗꯤ ꯈꯪꯗꯤꯌꯦ꯫
ꯑꯣ ꯑꯦ ꯀꯅꯥꯗꯥꯒ ꯃꯣꯔꯣꯀꯣꯒꯁꯨ ꯕꯣꯟꯗꯤ ꯅꯨꯡꯉꯥꯏꯅꯤꯍꯦ꯫
ꯅꯨꯡꯉꯥꯏꯅꯤ ꯑꯃꯁꯨ ꯍꯣꯁ ꯇꯤꯝꯅꯤ꯫
ꯑ ꯑꯃꯅ ꯀꯩꯅꯣꯅꯤ ꯑꯃꯅ ꯄꯣꯀꯣꯗꯨꯁꯨ ꯍꯩꯕꯅꯤ ꯍꯥꯏ ꯀꯤ ꯃꯤ ꯍꯣꯏꯒ ꯌꯥꯎꯕꯗꯣ꯫
ꯃꯥꯅꯦ ꯃꯣꯏꯒꯤ ꯑꯥ ꯃꯣꯏꯖꯨ ꯀꯔꯤ ꯑꯐ꯭ꯔꯤꯀꯥꯒꯤꯗꯗꯤ ꯃꯣꯏꯁꯨ ꯐꯖꯅ ꯃꯃꯤꯡ ꯆꯠꯂꯤꯅꯦꯕ꯫
ꯃꯥꯅꯦ ꯃꯥꯅꯦ ꯉꯁꯤ ꯑꯔꯖꯦꯟꯇꯤꯅꯥ ꯒ ꯀꯦꯝꯕꯔꯗꯦꯒ ꯁꯥꯟꯅꯈꯤꯕꯗꯨꯁꯨ ꯍꯣꯏ ꯑꯥꯔꯖꯦꯟꯇꯤꯅꯥ ꯑꯃꯅꯗꯤ ꯈꯔ ꯇꯧꯋꯦꯕꯨꯀꯣ ꯑꯃꯗꯨꯁꯨ ꯒꯣꯜꯗꯤ ꯍꯟꯗꯣꯔꯛꯏꯍꯦ꯫
ꯑꯁ ꯐꯖꯩꯅꯦ ꯃꯣꯏ ꯍꯟꯗꯛ ꯀꯤꯞꯄꯔꯒꯗꯣ꯫
ꯑ ꯑꯗꯨꯒ ꯃꯣꯏ ꯑꯦꯇꯦꯛꯇꯣ ꯆꯨꯝꯕ ꯍꯥꯏꯇꯥꯔꯦ꯫ ꯆꯟꯅꯕꯗꯤ ꯐꯅꯌꯥꯝ ꯀꯟꯅ ꯍꯣꯠꯅꯖꯔꯝꯕꯅꯦꯍꯦ ꯃꯣꯏꯁꯨ ꯗꯥꯎ ꯌꯥꯗꯕꯩꯅꯦ꯫
ꯎꯝ꯫
ꯒꯣꯜꯗꯤ ꯆꯨꯝ ꯆꯨꯝ ꯀꯥꯎꯁꯜꯂꯛꯇ꯭ꯔꯣ ꯑꯃ ꯑꯔꯣꯏꯕꯒꯤ ꯁꯣꯠꯀꯥꯗꯣ꯫
ꯑꯥ ꯑꯩꯗꯤ ꯌꯦꯡꯗ꯭ꯔꯦ ꯑꯊꯦꯡꯕꯩꯗꯨꯗꯤ꯫ ꯃꯣꯏꯗꯣ ꯑꯍꯨꯝ ꯃꯈꯥꯏ ꯅꯠꯇ꯭ꯔꯣ꯫
ꯑꯍꯨꯝ ꯃꯈꯥꯏꯅꯦ ꯑꯍꯨꯝ ꯃꯈꯥꯏ꯫ ꯑꯁ ꯑꯔꯣꯕ ꯑꯔꯣꯏꯕꯒꯤ ꯂꯥꯁ ꯃꯤꯅꯠꯇꯣ꯫ ꯑꯍꯥꯟꯕ ꯒꯣꯜ ꯑꯅꯤ ꯑꯅꯤ ꯆꯟꯅꯔꯕ ꯃꯇꯨꯡꯗ꯫ ꯀꯩꯅꯣ ꯇꯧꯔꯦꯕ ꯑ ꯐꯤꯐꯇꯤ ꯃꯤꯅꯠꯁ ꯐꯤꯞꯇꯤ ꯃꯤꯅꯠꯁ ꯍꯥꯞꯄꯗꯣ꯫ ꯑꯗꯨ ꯍꯥꯞꯄꯒꯟꯗ꯫ ꯑꯍꯥꯟꯕ ꯑꯥꯔꯖꯦꯟꯇꯤꯅꯥꯅ ꯐꯤꯞꯇꯤ ꯑꯍꯥꯟꯕ ꯐꯤꯞꯇꯤ ꯃꯤꯅꯠ ꯇꯨꯗ ꯆꯟꯈ꯭ꯔꯦꯕꯀꯣ꯫ ꯑꯅꯤ ꯑꯅꯤ ꯑꯍꯨꯝ ꯁꯨꯒꯔꯦꯕ
ꯎꯝ
ꯑꯗꯨꯒ ꯐꯤꯞꯇꯤꯟ ꯃꯤꯅꯠꯁ ꯑꯃ ꯂꯩꯍꯧꯕꯗꯣ ꯑꯗꯨꯗ ꯀꯦꯝ__ ꯍꯦꯟꯅ ꯆꯟꯅꯕ ꯇꯧꯔꯛꯄ ꯑꯦꯇꯦꯛ ꯃꯌꯥꯝꯖꯤꯕꯣ ꯑꯗꯨꯒ ꯃꯣꯏꯒꯤ ꯂꯦꯞ ꯋꯤꯡꯗ ꯆꯦꯟꯕ ꯃꯁꯝ ꯁꯥꯡꯕ ꯍꯥꯏꯗꯣꯏꯔ ꯄꯨꯟꯕ ꯌꯥꯎꯕꯅꯦꯕꯀꯣ ꯁꯨꯠ ꯐꯖꯕ ꯊꯥꯕ
ꯎꯝ
ꯊꯥꯖꯜꯂꯛꯄ ꯁꯨꯠꯇꯣ
ꯎꯝ
ꯐꯖꯅ ꯃꯣꯏꯒꯤ ꯃꯥꯔꯇꯤꯅꯦꯁꯇꯨꯅ ꯈꯔ ꯍꯩꯁꯤꯡꯕꯒꯤ ꯐꯥꯒꯤꯕꯩ ꯋꯥꯅꯤ
ꯎꯝ ꯑꯗꯨꯅꯦ ꯑꯗꯨ ꯍꯥꯏꯔꯒ ꯑꯥꯔꯖꯦꯟꯇꯤꯅꯥꯗꯤ ꯃꯣꯏꯗꯤ ꯑꯁ ꯀꯩꯁꯨ ꯑꯔꯨꯕ ꯇꯤꯝꯁꯦ ꯇꯥꯗꯕ ꯒꯨꯝ ꯇꯧꯋꯤꯅꯦ
ꯑꯣ ꯆꯨꯝꯃꯤꯅꯦ ꯑꯥꯔꯖꯦꯟꯇꯤꯅꯥꯖꯦ ꯌꯥꯝ ꯀꯟꯅ ꯂꯨꯗꯕ ꯇꯤꯝꯒ ꯑꯌꯥꯝꯕ ꯇꯥꯏꯅꯦ
ꯎꯝ ꯀꯦꯕꯣꯕꯔꯗꯦ ꯁꯥꯟꯅꯒ꯭ꯔꯦ ꯉꯁꯤ ꯃꯊꯪꯗ ꯏꯖꯤꯞꯀ ꯁꯥꯟꯅꯔꯅꯤ
ꯎꯝ
ꯑꯇꯣꯞꯄ ꯇꯤꯝꯁꯨ ꯍꯩꯇꯦꯗꯤꯟ ꯍꯩꯇꯦ ꯍꯥꯏꯕꯗꯤ ꯅꯠꯇꯕ ꯆꯥꯡꯆꯠꯇ ꯑꯗꯨꯝ ꯍꯥꯏꯅꯔꯤꯖꯦ ꯕ꯭ꯔꯥꯖꯤꯟ ꯏꯁꯄꯦꯟ ꯐ꯭ꯔꯥꯟꯁ ꯃꯣꯏꯁꯤꯅꯦꯕ
ꯎꯝ
ꯑꯗꯨꯗ ꯃꯣꯏꯒꯗꯤ ꯏꯇꯥ ꯇꯥꯕ ꯗꯕꯗꯧꯅ ꯇꯧꯋꯦ
ꯇꯧꯋꯦꯃꯤ ꯃꯃꯤꯡ ꯆꯠꯇꯕ ꯍꯟꯗꯛꯇ ꯌꯥꯎꯔꯛꯄ ꯇꯤꯝ ꯃꯌꯥꯝꯁꯦ ꯁꯤꯒ ꯑꯌꯥꯝꯕꯅ ꯇꯥꯍꯟꯕ ꯀꯩꯅꯣꯝ ꯇꯧꯋꯦꯕ
ꯎꯝ ꯎꯝ
ꯈꯪꯗꯦꯅꯦ ꯑꯥꯔꯖꯦꯟꯇꯤꯅꯥꯗ ꯈꯔ ꯐꯤꯐꯥꯁꯤꯁꯨ ꯀꯩꯅꯣ ꯇꯧꯖꯥꯜꯂ ꯈꯪꯗꯦꯅꯦ ꯀꯔꯞꯁꯟ ꯇꯧꯔꯕ ꯈꯪꯗꯦꯅꯦ
ꯈꯪꯗꯦ ꯀꯔꯤ ꯍꯥꯏꯗꯣꯏꯅꯣ ꯈꯪꯗ꯭ꯔꯦꯗ ꯐꯤꯐꯥꯁꯨ ꯇꯧꯔꯤꯁꯦ ꯉꯥꯎꯔꯦ ꯕꯣꯟꯁꯦ ꯐꯥꯒꯤ ꯑꯗꯨꯝ ꯊꯥꯍꯜꯂꯛꯄꯩ ꯇꯥꯏꯞ ꯇꯧꯔꯦꯕ ꯍꯣꯏ ꯇꯤꯝ ꯌꯥꯝꯈꯠꯂꯛꯄꯗꯣ ꯑꯃꯔꯣꯝꯗꯗꯤ ꯐꯩꯀꯣ
ꯑꯥ
ꯑꯗꯨꯗꯨꯒ ꯇꯤꯝ ꯍꯥꯟꯅꯒꯤ ꯆꯥꯡꯗ ꯑꯗꯨꯃꯥꯏꯅ ꯁꯥꯟꯕ ꯌꯦꯡꯕ ꯅꯨꯡꯉꯥꯏꯕꯗꯧꯅ ꯇꯧꯋꯦꯕ
ꯃꯥꯅꯦ
ꯐꯖ ꯐꯖꯕ ꯇꯤꯝꯒꯩꯅ ꯊꯦꯡꯒꯥꯏꯅꯔꯒ ꯁꯥꯟꯅꯕꯗꯣ
ꯑꯥ ꯑꯗꯨꯗꯤ ꯑꯣꯏꯗ꯭ꯔꯦꯕꯀꯣ
ꯎꯝ ꯍꯥꯟꯅꯗꯤ ꯎꯝ
ꯄꯣꯔꯇꯨꯒꯜꯒ ꯀꯔꯤꯒꯅꯣ ꯁꯥꯟꯅꯕꯗꯣ
ꯀꯣꯔꯦꯁꯤꯌꯥꯒ
ꯑ ꯀ꯭ꯔꯣꯁꯤꯌꯥꯒ ꯁꯥꯟꯅꯕꯗꯣ
ꯎꯝ
ꯑꯗꯨꯒꯤ ꯄ꯭ꯂꯦꯗꯨꯁꯨ ꯅꯨꯡꯗꯤ ꯅꯨꯡꯉꯥꯏꯌꯦꯕꯣ ꯑꯍꯥꯟꯕ ꯍꯥꯞꯇ ꯄꯣꯔꯇꯨꯒꯜꯅ ꯈꯔ ꯅꯩꯔꯝꯃꯦ ꯁꯦꯀꯦꯟ ꯍꯥꯞꯇꯗꯤ ꯑꯃꯨꯛ ꯀꯩꯅꯣꯅ ꯈꯔ ꯅꯩꯈꯠꯂꯛꯑꯦ ꯀꯣꯔꯦꯁꯤꯌꯥꯅ
ꯎꯝ
ꯑꯗꯨꯒ ꯔꯣꯅꯥꯜꯗꯣꯗꯣ ꯑꯍꯟꯗꯤ ꯑꯣꯏꯔꯦꯀꯣ ꯃꯥ ꯂꯧꯊꯣꯛꯈꯤꯕꯗꯒꯤ ꯔꯣꯅꯥꯜꯗꯣꯒ ꯕ꯭ꯨꯔꯅꯣ ꯐꯔꯅꯥꯟꯗꯦꯁꯀ ꯂꯧꯊꯣꯛꯑꯒ ꯚꯔꯅꯥꯗꯣ ꯁꯤꯕꯕꯥ ꯊꯥꯖꯜꯂꯛꯄꯗꯣ ꯅꯣꯉꯥꯟꯗꯣꯒꯤ ꯄꯣꯖꯤꯁꯟꯁꯨ ꯁꯤꯟꯒꯤꯕꯗꯣ ꯑꯗꯨꯗꯩꯗꯤ ꯌꯦꯡꯕ ꯅꯨꯡꯉꯥꯏꯈꯠꯂꯛꯇ꯭ꯔꯣ ꯄ꯭ꯂꯦꯗꯣ
ꯎꯝ ꯑꯗꯣ ꯑꯁ ꯈꯪꯗꯦꯗꯥ ꯄꯣꯔꯇꯨꯒꯟꯁꯦ ꯄ꯭ꯂꯦꯌꯔꯗꯤ ꯋꯥꯔꯟ ꯀ꯭ꯂꯥꯁ ꯄꯂꯦ ꯄ꯭ꯂꯦꯌꯔ ꯉꯥꯛꯇꯅꯦ ꯃꯣꯏꯗꯤ
ꯑꯩꯅ ꯍꯥꯏꯅꯤꯡꯉꯤꯁꯦ ꯃꯣꯏꯒꯤ ꯇꯤꯝꯁꯦ ꯔꯣꯅꯥꯟꯗꯣꯁꯦ ꯀꯩ ꯊꯥꯗꯣꯔꯛꯑꯅꯨ ꯁꯤꯅꯤ
ꯑꯗꯨꯅꯦ ꯑꯗꯨꯝ ꯃꯥꯁꯨ ꯃꯤꯒꯤ ꯄꯣꯖꯤꯁꯟꯗꯣ ꯀꯟꯖꯤꯜꯂ ꯊꯝꯃꯦꯕ ꯑꯉꯥꯡꯒꯩ ꯒꯃꯣꯁ ꯍꯣꯏꯅꯒ ꯁꯥꯟꯅꯒꯗꯕꯗꯣ
ꯎꯝ ꯑꯩꯅ ꯍꯥꯏꯒꯗꯕꯁꯦ ꯃꯥꯁꯦ ꯊꯥꯗꯣꯔꯛꯑꯅꯨ ꯃꯥꯗꯤ ꯌꯥꯗ꯭ꯔꯀꯥꯟꯗ ꯁꯦꯅꯤꯌꯥꯔꯅꯤꯅꯀꯣ
ꯃꯥꯅꯦ ꯃꯥꯥꯏꯁꯦ ꯄ꯭ꯔꯦꯁꯔ ꯈꯔ ꯂꯩꯗꯅ
ꯑꯥ ꯌꯦꯟꯗꯣ ꯐꯥꯊꯔꯛꯅꯕ ꯑꯣꯏꯅ ꯀꯣꯟꯅ ꯌꯥꯗ꯭ꯔꯀꯥꯟꯗ ꯊꯥꯗꯣꯔꯣꯛꯑꯣ ꯁꯤꯅꯦꯕꯀꯣ ꯑꯗꯨꯝ ꯉꯜꯂꯤꯗꯒꯤꯗꯤ ꯑꯉꯥꯡꯁꯤꯡꯗꯨꯅ ꯅꯤꯡꯈꯥ ꯇꯝꯅꯀꯣ ꯃꯣꯏ ꯃꯄꯥꯡꯒꯟꯗꯣ ꯐꯨ ꯊꯣꯛꯑꯒ ꯁꯥꯟꯅꯍꯟꯕꯗꯨꯅ ꯐꯩꯌꯦꯕ ꯑꯉꯥꯡꯈꯩꯗꯨꯅ ꯁꯦ ꯃꯉꯣꯟꯗ ꯕꯣꯜ ꯄꯤꯅꯕ ꯍꯣꯠꯅꯩ ꯃꯥꯅ ꯃꯥꯡꯍꯜꯂꯦꯕ ꯕꯣꯜꯗꯣ ꯗꯣ ꯇꯣꯡꯕꯁꯨ ꯀꯔ ꯆꯣꯡꯕꯁꯨ ꯉꯝꯗ꯭ꯔꯦꯃꯤ ꯃꯥꯗꯣ ꯋꯥꯡꯅ ꯎꯝ ꯕꯦꯇꯤꯅꯗꯣ ꯀꯩꯗꯧꯕ ꯍꯥꯏꯔꯣ
ꯇꯥꯕ꯭ꯔꯣ
ꯇꯥꯏꯌꯦ ꯇꯥꯏꯌꯦ ꯍꯥꯏꯔꯣ
ꯑꯣ ꯕꯤꯇꯤꯟ ꯍꯥꯟꯅ ꯑꯃ ꯄꯤ ꯑꯩꯆ ꯗꯤꯒꯥ ꯁꯥꯟꯅꯕ ꯄ꯭ꯂꯦꯌꯔꯗꯣ
ꯑꯥ
ꯍꯟꯗꯛꯁꯦ ꯑꯦꯇꯦꯛꯀꯤꯡ ꯏꯇꯧ ꯇꯧꯗꯕꯗꯧ ꯇꯧꯏꯦ ꯃꯥꯁꯦ ꯑꯗꯨꯝ ꯕꯦꯛꯀꯤ ꯑꯗꯨꯋꯥꯏꯗ ꯑꯗꯨꯝ ꯇꯧꯔ ꯂꯩꯕ ꯃꯥꯅ ꯑꯦꯇꯦꯛꯀꯤꯡꯗ ꯆꯪꯉꯛꯄꯁꯦ ꯕꯣꯟ ꯌꯥꯝ ꯌꯦꯡ ꯅꯨꯉꯥꯏꯕ ꯕꯤꯇꯤꯟ ꯅꯍꯥꯁꯦ
ꯎꯝ ꯑꯗꯨꯅꯦ ꯕꯦꯇꯤꯅꯥꯗꯨꯁꯨ ꯉꯍꯥꯟ ꯁꯤꯡꯗꯣꯛ꯭ꯈꯤꯕꯅꯦ
ꯎꯝ ꯃꯥꯗꯤ ꯕꯦꯒꯛꯇ ꯑꯗꯨꯝ ꯂꯩ ꯃꯥꯅ ꯑꯦꯇꯦꯛꯀꯤꯡꯗ ꯆꯪꯕꯁꯦ ꯕꯣꯟ ꯌꯥꯝ ꯌꯦꯡ ꯅꯨꯡꯉꯥꯏꯕ ꯕꯣꯜ ꯆꯔ ꯆꯔ ꯊꯥꯗꯩꯏꯕ ꯇꯞ ꯇꯞꯅ
ꯑꯗꯨ ꯇꯧꯔꯛꯄꯁꯨ ꯌꯥꯏ ꯅꯠꯇꯞꯅ
ꯑꯣ ꯑꯣ ꯑꯗꯨꯗꯤ ꯂꯩꯔꯣ
ꯀꯩꯅꯣ ꯍꯪꯒꯦ ꯇꯧꯔꯝꯕꯅꯤꯅꯦ ꯑꯩꯁꯦ
ꯑꯣ ꯀꯔꯤ
ꯑꯥ ꯅꯣꯏꯒꯤ ꯗꯤꯄꯥꯔꯠꯃꯦꯟꯒꯤꯅꯦ ꯅꯪꯕꯨꯗꯤ ꯂꯩꯔꯦꯗꯅꯀꯣ
ꯎꯝ
ꯑꯩꯈꯣꯏ ꯗꯤꯄꯥꯔꯠꯃꯦꯟꯒꯤ ꯍꯟꯗꯛ ꯑꯅꯧꯕ ꯀꯩꯅꯣ ꯈꯟꯒꯦ ꯇꯧ ꯑꯦꯠꯃꯤꯁꯟ ꯇꯧꯅꯕꯒ ꯌꯥꯎꯔꯛꯑꯕꯣ
ꯑꯦꯠꯃꯤꯁꯟꯁꯦ ꯍꯧꯖꯤꯛ ꯔꯦꯖꯤꯁꯇ꯭ꯔꯦꯁꯟꯒꯤ ꯀꯟꯅ ꯇꯧꯔꯝꯒꯤꯅꯤ ꯈꯪꯗꯦꯅꯦ ꯀꯨꯋꯦꯠꯀꯤ ꯏꯁꯀꯣꯔ ꯀꯥꯔꯗꯁꯦ
ꯑꯥ
ꯃꯣꯏꯒꯤ ꯑꯗꯨꯒꯤꯁꯦ ꯍꯧꯖꯤꯛ ꯔꯦꯖꯤꯁꯇ꯭ꯔꯦꯁꯟ ꯗꯦꯠ ꯅꯥꯏꯟꯇꯤꯟ ꯂꯣꯏꯔꯝꯗꯧ ꯃꯥꯜꯂꯦꯀꯣ
ꯔꯦꯁꯇ꯭ꯔꯦꯁꯟꯖꯦ ꯑꯥ ꯑꯩ ꯑꯗꯨꯒꯤ ꯑꯀꯨꯞꯄ ꯃꯔꯣꯟꯗꯣ ꯆꯄ ꯆꯥꯅꯥ ꯈꯪ
ꯈꯪꯗ꯭ꯔꯦ ꯍꯟꯗꯛꯁꯦ
ꯑꯗꯨꯒ ꯑꯩꯈꯣꯏ ꯑꯣꯕꯤ ꯁꯤ ꯀꯩꯀꯥ ꯇꯥꯟꯊꯣꯛꯄꯗꯣ
ꯑꯥ
ꯏ ꯄ꯭ꯔꯝꯃꯥꯟꯗ ꯇꯥꯟꯊꯣꯛꯑꯝꯕꯗꯣ ꯍꯧꯖꯤꯛ ꯀꯔꯤꯗ ꯇꯥꯟꯊꯣꯛꯈ꯭ꯔꯒꯦ
ꯏ ꯁꯦꯕꯥꯗ ꯑꯃꯨꯛ ꯇꯧꯔꯕꯅꯦ
ꯑꯗꯣ ꯑꯩꯈꯣꯏꯅ ꯑꯞꯂꯣꯗ ꯇꯧꯖꯕ ꯌꯥꯕ꯭ꯔꯕ ꯑꯗꯨꯝ
ꯎꯝ ꯌꯥꯕꯅꯦ ꯑꯗꯣ ꯃꯣꯏꯒꯤꯁꯦ ꯏ ꯁꯦꯕꯥ ꯇꯧꯕꯗꯣ ꯑꯩꯗꯣ ꯍꯧꯖꯤꯛ ꯊꯥꯅꯤ ꯁꯨꯖꯜꯂꯛꯇꯣꯔꯦꯕ
ꯑꯥ
ꯑꯗꯣ ꯃꯣꯏꯁꯦ
ꯑꯗꯨ ꯀꯩꯗꯧꯕ ꯏ ꯁꯦꯕꯥꯗꯣ ꯀꯩꯗꯧꯋꯦꯕ ꯑꯝꯇ ꯍꯥꯏꯔꯛꯑꯣ